ꯇꯥꯕ꯭ꯔꯣ ꯍꯜꯂꯣ ꯇꯥꯕ꯭ꯔꯣ ꯑꯥ ꯇꯥꯏꯌꯦ ꯍꯥꯏꯌꯣ
ꯑꯥ
ꯑꯥ ꯅꯣꯏꯕꯗꯣ ꯁꯤꯔꯦꯕ
ꯎꯝ
ꯑꯥ ꯇꯥꯏ ꯍꯥꯏꯌꫭ
ꯍꯥꯥ
ꯑꯗꯨꯨꯝ ꯑꯃ ꯆꯥꯅꯤ ꯍꯧꯒꯠꯂꯕ
ꯑꯣꯐ
ꯑ ꯑꯗꯨ ꯍꯧꯖꯤꯛ ꯍꯧꯖꯤꯛꯀꯥꯟꯕꯨ ꯀꯃꯥꯏ ꯀꯥꯃꯥꯏ
ꯍꯧꯖꯤꯛꯀꯥꯟꯁꯦ ꯑꯐꯪ ꯑꯐꯪꯕ ꯁꯨꯕ ꯐꯪꯗ꯭ꯔ ꯇꯣꯄ
ꯑꯥ
ꯎꯔꯨꯗꯕ ꯄꯩꯁꯥꯁꯨ ꯐꯪꯗꯕ
ꯑꯥ
ꯑꯗꯨꯊꯅꯦ ꯍꯧꯖꯤꯛꯀꯥꯟꯗꯤ ꯌꯥꯝ ꯋꯥꯒ꯭ꯔꯞ ꯆꯥꯗꯩ ꯏꯇ ꯏꯅꯥꯎ
ꯎꯝ ꯂꯩꯅꯦ ꯅꯪꯒꯥ ꯑꯩꯒꯥ ꯆꯞ ꯃꯅꯩ ꯑꯗꯨꯗꯦ
ꯅꯪꯁꯨ ꯑꯗꯨꯃꯥꯏꯅ ꯇꯧꯔꯤꯕ꯭ꯔꯣ
ꯑꯥ
ꯌꯥꯝ ꯋꯥꯔꯝꯃꯅꯤꯗꯥ ꯑꯗꯨꯗꯤ ꯋꯥꯕ꯭ꯔꯣ ꯅꯣꯇꯔꯣ
ꯍꯌꯦꯡꯗꯤ ꯀꯥꯡꯅꯤ ꯈꯔꯥ ꯈꯤꯖꯤ ꯆꯥꯔꯨꯁꯤꯗꯅ
ꯀꯥꯏꯗ
ꯊꯝꯅꯥꯒ ꯌꯣꯝꯃꯒ ꯑꯦ ꯈꯦꯆꯤꯕꯨ ꯆꯥꯐꯝ ꯑꯃ ꯀꯩꯅꯣ ꯑꯁꯤꯒꯤ ꯑꯥ ꯀꯩꯅꯣꯗ ꯑꯩꯈꯣꯏꯒꯤ ꯀꯔꯤꯌꯦ ꯁꯤ ꯈꯣꯡꯖꯣꯝꯗ ꯆꯥꯁꯨ ꯌꯥꯏ
ꯅꯪꯅ ꯍꯥꯏꯔꯛꯑꯒ
ꯃꯃꯤꯡ ꯃꯃꯤꯡꯗꯣ ꯀꯔꯤꯕ ꯈꯣꯡꯖꯣꯝꯕꯤꯗꯣ ꯀꯥꯎꯈ꯭ꯔꯦꯅꯦ ꯊꯥꯔ ꯊꯧꯍꯝꯕꯤ ꯅꯨꯄꯤꯗꯣ ꯑꯗꯨꯒꯤ ꯐꯝꯝꯕꯗꯣ
ꯗꯦꯕꯥ ꯆꯤꯡꯒꯤꯗꯣ
ꯑꯁ ꯍꯧꯖꯤꯛꯄꯨꯗꯤ ꯍꯣꯡꯈꯦꯗꯅ ꯈꯣꯡꯖꯣꯝꯒꯤꯗ ꯑꯃ ꯀꯣꯐꯤ ꯊꯛꯐꯝ ꯂꯩꯕꯗꯣ ꯑꯗꯨꯒꯤꯗ ꯇꯧꯏ ꯀꯩꯅꯣ
ꯕꯖꯨꯀꯣꯔꯣ
ꯎꯝ ꯕꯨꯖꯨꯀꯣꯗꯣ ꯕꯨꯖꯨꯀꯣ ꯑꯣꯟꯈꯤꯗ꯭ꯔꯦ ꯍꯧꯖꯤꯛꯄꯨꯗꯤ ꯑꯇꯣꯞꯄ ꯑꯣꯟꯗ꯭ꯔꯦ
ꯍꯧꯖꯤꯛꯄꯨꯗꯤ ꯖꯤꯛꯀꯨ ꯑꯣꯏꯗ꯭ꯔꯦꯅ
ꯎꯝ ꯑꯗꯨ ꯑꯗꯨꯗ ꯇꯧꯔꯅꯤ ꯀꯩꯅꯣ ꯑꯗꯒꯤ ꯀꯛꯆꯤꯡ ꯂꯝꯈꯥꯏꯗ ꯀꯩꯗ ꯃꯌꯥꯝ ꯄꯩꯒꯤ ꯂꯩꯀꯩꯅꯣ
ꯆꯤꯗꯨꯗꯤ ꯇꯧꯕꯤꯒꯦꯕꯀꯣ ꯊꯝꯅꯥ ꯃꯅꯥꯗꯨꯗꯤ ꯂꯩꯇꯦꯕ
ꯑꯁ ꯇꯧꯕꯩꯅꯠꯇꯦꯗ ꯆꯠꯂꯒ ꯆꯥꯅꯤꯡꯕꯩ ꯋꯥꯅꯤ ꯕꯤꯠꯇ
ꯑꯁ ꯄꯥꯃꯨꯍꯦ ꯃꯣꯏꯗ ꯄꯩꯁꯥ ꯃꯌꯥꯝ ꯂꯪꯊꯣꯛꯆꯆꯔꯛꯑꯣ
ꯎꯝ ꯃꯌꯥꯝ ꯆꯥꯡꯉꯝꯃꯣꯏ ꯀꯩꯅꯣ ꯆꯥꯛꯅꯤ ꯆꯥꯛꯄꯨ ꯀꯌꯥꯝ ꯆꯥꯗꯣꯏꯦꯆꯝꯝ ꯀꯣꯜꯂ ꯀꯣꯠꯂ ꯁꯝ ꯆꯥꯔꯝꯃꯣꯏ
ꯀꯥꯏꯗꯅꯣꯏ ꯑꯩꯅ ꯍꯥꯟꯅ ꯇꯧꯔꯨꯋꯥꯡ ꯀꯥꯡꯍꯨꯈꯩ ꯃꯕꯨꯛ ꯄꯤꯛ ꯊꯜꯂꯤꯅꯤ ꯑꯩꯅꯥ ꯈꯦꯆꯤ ꯇꯧꯕꯗꯥ ꯈꯦꯁꯤ ꯃꯇꯝ
ꯀꯩꯅꯣ ꯇꯧꯔꯤꯗꯅ ꯍꯥꯏꯗꯤ ꯃꯣꯏꯅ ꯃꯊꯦꯟ ꯁꯨꯏꯗꯅ
ꯁꯤꯗ ꯑꯩꯈꯣꯏ ꯀꯥꯗꯔꯤ ꯈꯣꯏꯒꯤ ꯀꯩꯅꯣꯗꯨꯅꯦ ꯎꯁꯣꯏꯁꯨ ꯆꯣꯡꯗ꯭ꯔꯦ ꯃꯃꯤꯠ ꯈꯔ ꯁꯣꯛꯄꯁꯨ ꯑꯩꯅ ꯃꯃꯥꯡꯗ ꯑꯃꯨꯛꯇꯪ ꯀꯛꯑꯦ
ꯎꯝ
ꯏꯁꯩꯣꯏ ꯀꯥꯡꯁꯨ ꯇꯧꯔꯦ ꯍꯥꯎꯋꯦ ꯐꯖꯅ ꯍꯥꯎꯋꯦ
ꯎꯇꯤꯗꯣ ꯈꯔ ꯃꯟ ꯈꯔ ꯌꯥꯝꯃꯜꯂꯒꯀꯣ
ꯃꯪꯒꯟ ꯌꯥꯝꯃꯟ ꯅꯠꯇꯦ ꯎꯁꯣꯏꯅꯅꯦꯅ ꯍꯥꯎꯗꯣꯏ
ꯑꯗꯒꯤ ꯅꯥꯀꯨꯞꯄꯤꯗꯨꯣ ꯈꯔꯦꯛ ꯌꯥꯝꯃꯟꯕ
ꯑꯦ ꯅꯪ ꯁꯨꯝ ꯁꯨꯝꯅ ꯍꯥꯏ
ꯊꯣꯗꯥꯗꯣ ꯈꯔ ꯌꯥꯝ ꯇꯧꯁꯟꯕ
ꯀꯔꯤ ꯁꯣꯗꯥ
ꯎꯝ ꯁꯣꯗꯥꯗꯣ ꯈꯔ ꯌꯥꯝꯃꯟꯕ ꯍꯥꯏꯇꯥꯔꯦ ꯌꯥꯝꯃꯟꯗꯤ ꯌꯥꯝꯃꯗꯤ ꯆꯥꯔꯗꯦꯀꯣ ꯍꯥꯔ ꯂꯥꯎꯗꯅ ꯁꯤꯗ ꯈ ꯀꯜꯂꯞ ꯍꯥꯏꯇꯥꯔꯦ ꯍꯥꯎꯕꯤ ꯃꯑꯣꯡ
ꯌꯥꯝꯕ ꯅꯠꯇꯦꯕꯀꯣ ꯑꯩꯈꯣꯏꯒꯤ ꯀꯩꯅꯣꯗ
ꯀꯔꯤ ꯍꯥꯏꯇꯥꯔꯦ ꯑꯍꯟ ꯍꯥꯏꯕꯗꯤ ꯈꯔꯤ ꯌꯥꯏꯗꯥꯏꯅꯦ
ꯑꯥ ꯈꯔꯤ ꯌꯥꯒꯅ ꯍꯥꯎꯋꯦ ꯌꯥꯕꯅꯦꯕꯀꯣ
ꯀꯅꯥ ꯂꯩꯇꯤꯉꯥꯏꯗ ꯎꯠ ꯎꯠꯀꯤ ꯃꯆꯨꯝꯗꯤ ꯇꯧꯏꯦ ꯍꯥꯏꯅꯦ
ꯎꯠꯀꯤ ꯃꯆꯨꯝ ꯆꯨꯝꯗꯣꯏꯅꯦ ꯑꯩꯈꯣꯏꯒꯤ ꯐꯩꯖꯣꯝ ꯑꯁꯦ ꯑꯉꯧꯕ ꯄꯣꯠꯅꯤꯅ
ꯎꯝ
ꯎꯠꯀꯤ ꯃꯆꯨꯝꯅꯦꯕ ꯆꯨꯝꯕ ꯁꯨꯅꯔꯝꯃꯤꯁꯦ ꯐꯩꯖꯣꯝꯃꯕ ꯑꯉꯧꯕ ꯄꯣꯠꯁꯦ
ꯎꯝ
ꯎꯠꯀꯤ ꯃꯆꯨꯝ ꯑꯃꯅ ꯑꯗꯨꯁꯨ ꯀꯩꯅꯣꯒꯤ ꯅꯠꯇꯦꯀꯣ ꯀꯔꯤ ꯀꯔꯤ ꯀ ꯋꯥꯏ ꯅꯨꯡ ꯑꯗꯨꯒꯤꯠꯇ ꯆꯔꯨ ꯎꯆꯦ
ꯃꯥꯅꯦ ꯆꯔꯨꯒꯤ ꯆꯔꯨ ꯑꯁꯦꯡꯕꯩꯗꯣ
ꯎ ꯁꯤꯅꯦꯕ ꯈꯔꯤ ꯈ꯭ꯋꯥꯏꯗꯒꯤ ꯍꯥꯎꯔꯤꯕꯁꯦ
ꯎꯝ
ꯃꯌꯥꯝ ꯌꯥꯛꯄꯗꯨ ꯅꯠꯇꯦꯕ ꯁꯥꯔꯤꯉꯩꯗ ꯆꯥꯕ ꯑꯗꯨꯅꯦꯕ ꯌꯥꯛꯄꯗꯨꯅꯦꯕ ꯏꯪꯉꯀꯥꯟꯗꯗꯤ ꯑꯝꯇ ꯆꯥꯟꯅꯗꯦꯕ
ꯃꯥꯅꯦ ꯃꯥꯅꯦ
ꯏꯪꯉꯅ ꯍꯦꯜꯂꯦꯕ ꯈꯔꯤ ꯌꯥꯛꯄꯁꯦ
ꯀꯦꯅꯦ
ꯑꯗꯣ ꯏꯪꯉꯀꯥꯟꯗ ꯆꯥ ꯑꯗꯨ ꯄꯥꯝꯅꯗꯦ
ꯎꯝ ꯑꯩꯈꯣꯏ ꯃꯥꯅ ꯉꯁꯥꯏꯗꯒꯤ ꯌꯣꯝꯕ ꯄꯨ ꯂꯥꯛꯑꯦ ꯊꯝꯅꯥꯗꯨꯗ ꯀꯅꯥꯏꯗꯒꯤ ꯄꯨꯔꯛꯏꯣ ꯈꯪꯗꯦ ꯍꯥꯎꯋꯦ ꯃꯅꯝꯗꯨꯒ ꯊꯝꯅꯥꯒꯤ
ꯊꯝꯅꯥꯏ ꯃꯅꯝ ꯇꯤꯛ ꯃꯅꯥ ꯊꯝꯅꯥ ꯐꯪꯗ꯭ꯔꯅ ꯇꯤꯛ ꯃꯅꯥ
ꯑꯇꯤꯟ ꯃꯅꯥ ꯑꯄꯥꯄꯗ
ꯎꯝ
ꯑꯗꯨꯏꯅꯦ ꯍꯥꯎ ꯍꯥꯎꯗꯤ ꯌꯥꯕꯗꯨꯗ ꯊꯥ ꯊꯥ ꯆ ꯆꯠꯂꯤꯅꯦ ꯁꯤ ꯂꯨꯀ
ꯇꯤꯛ ꯃꯅꯥꯗ ꯆꯥꯕ ꯂꯐꯨ ꯃꯅꯥꯗ ꯆꯥꯛ ꯊꯤꯗꯣꯛꯑ ꯆꯥꯕꯀꯣ
ꯍꯥꯎ ꯍ
ꯁꯤꯒꯤ ꯃꯍꯥꯎ ꯃꯍꯥꯎ ꯇꯣꯉꯥꯟꯕ ꯑꯃ ꯂꯩꯌꯦꯕ ꯂꯐꯨ ꯃꯅꯥꯔꯒ ꯂꯐꯨ ꯃꯅꯥꯁꯦ
ꯎꯝ
ꯏꯁꯤꯡ ꯆꯥꯝꯊꯣꯛꯄ ꯌꯥꯗꯦ ꯆꯥꯝꯊꯣꯛꯑꯒꯗꯤ ꯍꯥꯎꯈ꯭ꯔꯣꯏ ꯃꯣꯏꯒꯤ ꯃꯔꯤꯒꯝ
ꯑꯣ ꯃꯥꯏ ꯑꯉꯧ ꯑꯉꯧ ꯑꯉꯧꯛ ꯄꯛꯄꯗꯣ
ꯎꯝ ꯊꯝꯅꯥ ꯃꯅꯥꯖꯁꯨ ꯌꯦꯡꯉꯨꯅꯦ ꯃꯅꯝꯗꯅꯤꯀꯣ ꯑꯩꯈꯣꯏꯅ ꯀꯩꯅꯣ ꯆꯥꯅꯩꯗꯣ ꯃꯅꯝꯗ ꯅꯠꯇꯦ ꯀꯩꯅꯣꯗ ꯎꯝ ꯃꯕꯨꯛꯇ ꯃꯕꯨꯛꯇ ꯃꯕꯨꯛꯇ ꯃꯅꯝꯗ ꯆꯥꯎ ꯍꯥꯎ ꯄꯨꯉ ꯃꯅꯝꯗ ꯆꯥꯎꯍ ꯍꯥꯎꯕ꯭ꯔꯨꯛ
ꯧ ꯑꯅꯧꯕ ꯈꯗꯣ ꯑꯁ ꯀꯣꯜꯂ ꯆꯥꯕ ꯐꯥꯎꯅꯤ ꯃꯤꯁꯤꯡꯕꯗꯒ ꯑꯁ
ꯑ ꯊꯝꯅ
ꯎ ꯃꯣꯔꯣꯛꯇꯨꯝ ꯃꯦꯠꯂꯒ ꯃꯅꯝꯒ ꯅꯨꯡꯁꯤꯔꯒ
ꯑꯣꯏ ꯑꯣꯏꯃ ꯑꯣꯏꯃ ꯑꯍꯥꯕꯤ ꯀꯣꯜ ꯍꯁꯥ ꯇꯤꯟꯕꯨ ꯆꯨꯝꯃꯦ
ꯀꯥꯕꯤꯗ
ꯑꯗꯣ ꯍꯌꯦꯡ ꯇꯧꯔꯖꯤꯒꯦꯩꯅꯣ
ꯁ ꯍꯥ ꯀꯧꯣꯣ
ꯍ ꯅꯣꯏ ꯃꯤꯃꯤ ꯃꯁꯥ ꯍꯥꯊꯔꯆ ꯃꯤꯦꯃꯤ ꯃꯁꯥ ꯍꯦꯟꯖꯝꯃꯛꯅꯤꯅꯣ ꯌꯦꯦꯟꯁꯟꯃꯨꯛ ꯁꯨꯡꯂꯧ ꯌꯥꯎꯗꯕꯤꯗꯅꯦ ꯍꯥꯞꯄ ꯄꯣꯠꯅꯦ ꯊꯝꯅꯥ ꯈꯦꯟꯖꯣ ꯊꯝꯅꯥ ꯃꯅꯥꯗ ꯈꯦꯆꯤ ꯍꯥꯞꯄ ꯆꯥꯕ ꯑꯩ ꯑꯣꯏꯃ ꯃꯃꯥꯅ ꯃꯆꯥ ꯄꯝꯗꯦꯅ ꯍꯥꯎꯃꯦ
ꯑꯣ ꯑ ꯀꯨꯕꯤꯔ ꯏ ꯇ ꯍꯥꯏꯖ
ꯃꯥꯅꯦ ꯀꯨꯝꯃꯤꯔꯦꯟ ꯍꯌꯦꯡ ꯇꯧꯅꯤ ꯍꯌꯦꯡ ꯑꯩ ꯇꯧꯒꯦ ꯀꯩꯅꯣ ꯈꯦꯁꯤꯗꯨꯅ ꯑꯩ ꯍꯧꯔꯅꯤ ꯏꯇꯩꯃꯗ ꯎꯇꯤ ꯊꯣꯡꯍꯜꯂꯅꯤ
ꯌꯥꯏ ꯌꯥꯏ ꯑꯍꯁ ꯉꯍꯥ ꯅꯨꯡꯁꯥꯒꯤ ꯄ꯭ꯔꯣꯒ꯭ꯔꯥꯝ ꯑꯝ ꯁꯤꯟꯈꯤꯕꯅꯤ ꯄꯩꯁꯥꯗꯤ ꯈꯪꯗꯦ
ꯈꯪꯗꯦ ꯍꯌꯦꯡꯅ ꯇꯄ ꯅꯨꯡꯗꯥꯡ ꯑꯣꯏꯇꯥꯔꯗꯤ ꯁꯤꯟꯗ ꯌꯥꯕ꯭ꯔꯥ ꯌꯦꯡꯁꯦ ꯑꯩ ꯑꯃꯠꯇꯁꯨ ꯍꯥꯏꯒꯤꯗꯅꯦ ꯍꯥꯏꯈꯤꯕꯗꯣ ꯑꯩ
ꯑꯌꯨꯛꯇꯨꯗꯤ ꯅꯪꯗꯧ ꯃꯥꯟꯗ꯭ꯔꯦ ꯑꯩꯗꯣ ꯍꯌꯦꯡ ꯍꯪꯗ ꯆꯠꯄ ꯆꯠꯄ ꯌꯥꯏ ꯆꯠꯇꯕ ꯌꯥꯏ ꯐꯤꯕꯝꯗꯨ ꯂꯩꯔꯤ
ꯃꯥ ꯀꯩ ꯍꯥꯏꯦꯝꯗꯤꯔꯄꯥꯜ
ꯆꯠꯄ ꯌꯥꯏ ꯆꯠꯇꯕ ꯌꯥꯏ ꯈꯪꯗꯦꯩꯅ ꯍꯌꯦꯡꯁ ꯁꯣꯔꯥꯟ ꯆꯠ ꯆꯠꯂꯣꯗꯤ ꯍꯥꯏꯇꯥꯧꯔꯦ ꯍꯥꯏꯗꯤ ꯏꯐ ꯏꯅꯤ ꯀꯃꯥꯏꯁꯤ ꯊꯧꯗꯣꯛ ꯊꯣꯛꯄ ꯍꯦꯛꯇ ꯄꯥꯏꯔꯛꯑꯦꯕ
ꯎꯝ
ꯑꯩ ꯑꯩꯈꯣꯏꯒꯤ ꯊꯧꯗꯣꯛ ꯊꯣꯛꯑꯁꯨ ꯑꯗꯨꯝ ꯄꯥꯏꯔꯛꯇꯣꯏꯅꯦ ꯑꯩꯅ ꯆꯠꯄ ꯍꯥꯏꯁꯦ ꯃꯣꯏ ꯑꯗꯨꯝ ꯄꯥꯏꯔꯛꯑꯦ ꯑꯗꯨ ꯈꯔ ꯆꯠ ꯈꯣꯠ ꯇꯧꯗ꯭ꯔꯗꯤ
ꯑꯦ ꯐꯥꯎꯗꯣꯛ ꯊꯣꯛꯣꯛꯑ ꯑꯗꯨꯗꯤ ꯆꯠꯅꯔꯗꯅꯦ
ꯑꯩꯈꯣꯏ ꯆꯦ ꯏꯔꯥꯡ ꯆꯥꯅꯁꯨ ꯆꯠꯂꯣ ꯅꯪꯒꯤ ꯅꯨꯄꯤꯥꯡ ꯆꯦꯟꯕ ꯈꯣꯠꯄꯗ ꯂꯣꯏ ꯂꯥꯛꯇꯣꯏꯅꯤ ꯃꯁꯥ ꯃꯁꯥ ꯒꯥꯔꯤ ꯂꯣꯏ ꯂꯩꯃꯤꯅꯤꯅ ꯒꯥꯔꯤ ꯋꯥꯠꯂꯣꯏꯗꯅꯤꯅ ꯒꯥꯔꯤꯗꯤ ꯑꯃ ꯑꯃ ꯂꯣꯏ ꯂꯩꯔꯦꯕ ꯃꯣꯏ
ꯃꯅꯩꯅꯠꯇ
ꯅꯪꯅ ꯈꯪꯗꯕ ꯀꯔ ꯂꯩꯌꯦꯕꯀꯣ
ꯎꯝ ꯃꯩꯗꯤ ꯃꯩꯗꯤ ꯐꯩꯗ ꯍꯥꯏꯗꯤ ꯂꯣꯏꯅ ꯏꯪꯉꯣꯝ ꯋꯥꯥꯡꯈꯩ
ꯑꯗꯣ ꯍꯧꯖꯤ ꯋꯥꯅ ꯖꯦꯕ ꯑꯩꯒ ꯋꯥꯔꯤ ꯑꯃ ꯁꯥꯟꯅꯖꯦꯕ ꯍꯪꯗꯦꯅꯣ ꯄꯤꯁꯂ ꯌꯦꯡ ꯀꯂꯦ ꯀꯥꯏꯇ ꯍꯥꯏꯗꯣꯏꯅꯣ
ꯃꯥ
ꯀꯩꯅ ꯊꯩꯗꯅ
ꯈꯗꯤ ꯑꯗꯨ ꯑꯩ ꯅꯣꯂꯦꯖ ꯂꯩꯇꯦ ꯎꯝ
ꯑꯗꯣ ꯅꯣꯂꯦꯖꯇꯣ ꯑꯨꯛꯇꯪ ꯈꯟꯖꯜꯂꯣꯕ
ꯃꯣꯏꯅ ꯏꯃꯥꯟꯅ ꯌꯥꯔꯣꯏ ꯇꯃꯕꯨ ꯂꯩꯇꯕꯤꯗ
ꯍꯥꯥ
ꯇꯨꯝꯕꯝꯕꯧ ꯂꯩꯇꯦꯃꯤ
ꯑꯗꯨ ꯊꯩꯒꯗ꯭ꯔꯥ
ꯑꯁ ꯂꯩꯇꯦꯗ ꯊꯩꯕꯝ ꯃꯣꯏ ꯀꯥ ꯇꯣꯉꯥꯟ ꯇꯣꯉꯥꯟꯅ ꯂꯩ
ꯑꯗꯨꯗꯤ ꯅ ꯅꯪꯒꯤ ꯅꯆꯦ ꯅꯆꯟꯗꯨꯗ ꯆꯠꯂꯣꯏꯗ꯭ꯔꯥ
ꯃꯥꯥꯏ
ꯉꯝꯅꯕ ꯁꯤꯜꯂꯛꯀꯅꯦꯕ ꯃꯣꯏꯅ
ꯎꯝ
ꯑꯗꯨꯅ ꯆꯤꯔꯞ ꯇꯥꯏꯃꯤꯡꯗ ꯀꯅꯥ ꯂꯩ ꯍꯥꯏꯖꯦ ꯈꯪ ꯈꯟꯒꯗꯣꯏꯅꯦꯕ
ꯎꯝ
ꯏꯃꯥꯟꯅꯕ ꯍꯥꯏꯖꯤꯗꯤ ꯏ ꯃꯥꯟꯅꯕ ꯍꯥꯏꯕ ꯋꯥꯅꯦ ꯑꯗꯣ ꯌꯥꯗꯅꯦꯕ
ꯌꯥꯗꯦꯗ ꯀꯣꯛ ꯃꯅꯥꯗꯦꯗ
ꯃꯥꯟꯅꯔꯣꯏ ꯁꯨꯡ ꯃꯥꯟ ꯃꯥꯟꯅꯔꯣꯏ
ꯀꯣꯛ ꯆꯨꯅꯗꯦꯕ
ꯁꯨꯡꯃꯥꯟ ꯃꯥꯟꯅꯔꯣꯏ
ꯑꯩꯈꯣꯏ ꯃꯩꯇꯩꯁꯤ ꯐꯖꯗ꯭ꯔꯣ ꯏꯃꯥꯟꯅꯕ ꯏꯆꯦ ꯏꯌꯥꯝꯕ ꯏꯈꯨꯔꯥ ꯏꯅꯦ ꯏꯗꯣꯝꯆꯥ ꯏ ꯃꯔꯤ ꯉꯥꯛꯇꯅꯦꯕ ꯃꯤꯡ ꯊꯣꯂꯝꯃꯤꯁꯦ
ꯃꯥꯅꯦꯕꯀꯣ ꯏ ꯃꯔꯤꯖꯤꯅꯦꯕꯀꯣ ꯌꯥꯗꯣꯏꯖꯦ
ꯑꯣ
ꯑꯗꯨꯒ ꯏꯃꯥꯟꯅꯕ ꯍꯥꯏꯔꯤꯕ ꯄꯣꯠꯁꯦ ꯏ ꯃꯔꯤꯅꯦꯕꯀꯣ ꯑꯗꯨꯏꯁꯨꯅꯦ ꯁꯨꯡꯌꯥ ꯌꯥꯔꯣꯏ
ꯌꯥꯥꯟꯗꯦ ꯂꯩꯇꯦꯕ ꯑꯩꯈꯣꯏꯁꯦ ꯈꯣꯏ ꯁ꯭ꯋꯥꯏꯗꯗꯤ ꯑꯁ ꯊꯑꯣꯏꯅ
ꯅꯪ ꯅꯃꯥꯟꯅꯕ ꯀꯅꯥ ꯀꯅꯥꯅꯣ ꯑꯝꯇ ꯍꯥꯏꯔꯛꯎ ꯅꯪ ꯑꯔꯨꯕ ꯅꯃꯥꯟꯅꯕ ꯑꯝꯇ ꯍꯥꯏꯔꯛꯎꯁꯦ
ꯂꯩꯇꯦꯃꯤ
ꯃꯤꯑꯣꯏꯕꯒꯤ ꯆꯤ ꯂꯥꯎꯔ ꯇꯥꯏꯃꯤꯡꯗꯅꯦ ꯂꯣꯏ ꯆꯦꯟꯊꯣꯛ ꯄꯅꯦꯕ ꯏꯃꯥꯟꯅꯕ ꯍꯥꯏꯔꯤꯕ ꯄꯣꯠꯁꯦ
ꯎꯝ
ꯆꯤ ꯂꯥꯎ ꯇꯥꯏꯃꯤꯡꯗ ꯂꯣꯏ ꯆꯦꯟꯊꯣꯛꯄꯅꯤ ꯏꯆꯦ ꯏꯆꯟ ꯏꯌꯥꯝꯕ ꯏꯅꯥꯎꯄꯥ ꯁꯤꯗꯤ ꯁꯨꯡꯆꯦꯟ ꯆꯦꯜꯂꯣꯏ ꯏꯄꯥ ꯏꯃꯥꯟꯅꯕ ꯑꯗꯨꯗꯤ ꯑꯗꯨꯝ ꯆꯦꯜꯂꯗꯝꯅꯤ
ꯏꯁꯩ ꯁꯛꯄꯨ ꯗꯤꯅꯦꯁ ꯁꯔꯃꯅ ꯉꯔꯥꯡ ꯅꯉꯥꯥꯟ ꯑꯃ ꯍꯥꯏꯗꯣ ꯕꯤꯗꯤꯌꯣꯗ ꯚꯥꯏ ꯂꯣꯏꯗꯣ ꯑꯩ ꯏꯃꯥꯟꯅꯕ ꯃꯌꯥꯝ ꯄꯨꯜꯂ ꯀꯩꯗꯧꯗꯣꯏꯅꯣꯅ ꯍꯥꯏꯕ ꯋꯥꯍꯩ ꯑꯃ ꯊꯣꯛꯂꯛꯇ꯭ꯔꯣ
ꯑꯥ
ꯑꯩꯒꯤ ꯑꯩꯒꯤ ꯆꯤꯜꯂꯕ ꯇꯥꯡꯀꯛꯇ ꯍꯥꯏꯗꯤ ꯂꯦꯞꯄꯤꯒꯗꯕ ꯏꯃꯥꯟꯅꯕ ꯑꯣꯏꯁꯨ ꯍꯥꯏꯇꯥꯔꯦ ꯑꯗꯨꯈꯛ
ꯃꯥꯅꯦ ꯑꯗꯨꯅꯦ
ꯑꯗꯨ ꯈꯛ ꯈꯜꯂ ꯇꯤꯟꯅꯧ ꯑꯇꯩ ꯇꯤꯟꯅꯕꯗꯨꯗꯤ ꯃꯇꯝ ꯃꯥꯡꯅꯕꯅꯤ ꯏꯁꯥ ꯃꯥꯡꯅꯕꯅꯤ ꯍꯥꯏ ꯗꯥꯢꯔꯦꯛ
ꯃꯥꯅꯦ ꯑꯗꯣ ꯑꯁꯦꯡꯕ ꯄꯣꯠꯅꯦ ꯑꯩꯒꯤ ꯆꯤꯔꯕ ꯇꯥꯏꯃꯤꯡꯗ ꯂꯦꯞꯄꯤꯕ ꯉꯝꯕꯗꯣ ꯑꯩꯒꯤ ꯃꯥꯡꯗ ꯆꯣꯡꯊꯣꯛ ꯂꯦꯞ
ꯎꯝ
ꯏꯃꯥꯟꯅꯕ ꯀꯧꯏ ꯑꯗꯨ ꯅꯠꯇꯕ ꯑꯩꯈꯣꯏ ꯏꯃꯥꯟꯅꯕꯅ ꯑꯗꯨꯒꯤ ꯆꯤꯔꯕ ꯇꯥꯏꯃꯤꯡꯗ ꯂꯦꯞꯄꯤꯕ ꯉꯝꯕ ꯏꯃꯥꯟꯅꯕꯗꯣ
ꯑꯣ
ꯑꯗꯣ ꯅꯪꯅ ꯅꯨꯄꯤ ꯆꯦꯜꯂꯣꯑꯣꯀꯣ
ꯎꯝ
ꯅꯨꯄꯤ ꯆꯦꯜꯂꯛꯑꯒ ꯑꯩꯁꯦ ꯚꯥꯏ ꯑꯩ ꯅꯨꯄꯤ ꯑꯃ ꯂꯩꯔꯦ ꯈꯣꯠꯂꯦ ꯑꯝꯃꯥꯏꯅ ꯅꯣꯏ ꯄꯣꯔꯛꯒꯦ ꯍꯥꯏ ꯑꯗꯨ ꯌꯥꯕ꯭ꯔꯥ ꯑꯝꯇꯪ ꯌꯦꯡꯉꯨ
ꯀꯥꯏꯗꯩꯅꯣ ꯅꯨꯄꯤ ꯁꯨ ꯂꯩꯍꯟꯅꯤꯡꯉꯣꯏꯕ
ꯅꯨꯄꯤ ꯆꯦꯜꯂꯛꯀꯥꯟꯗ ꯌꯥꯗꯕꯅꯦ ꯑꯇꯩꯗꯗꯤ ꯌꯥꯕꯅꯦꯕꯀꯣ ꯅꯨꯄꯤ ꯆꯦꯜꯂꯛꯀꯥꯟꯗ ꯌꯥꯗꯕꯅꯦ ꯌꯦꯡꯉꯣ ꯃꯥꯗꯣ ꯃꯥꯗꯣ ꯌꯦꯅꯈꯥ ꯌꯦꯡꯒꯣꯟꯗ ꯇꯨꯝꯃꯨꯗꯣꯔꯤ ꯃꯥꯏ ꯇꯨꯝꯕꯝ ꯂꯩꯇꯦꯕ
ꯃꯥꯏ ꯇꯨꯝꯐꯝ ꯁꯨꯡꯂꯩ ꯂꯩꯇꯦ
ꯎꯝ ꯃꯤꯁꯦ ꯃꯁꯥꯏ ꯐꯃꯨꯡ ꯅꯠꯇꯗꯤ ꯀꯩꯁꯨ ꯇꯨꯝꯅꯤꯡ ꯄꯣꯟ__
ꯃꯥꯅ ꯑꯩꯒꯤꯕꯨꯗꯤ ꯁꯤꯟꯒꯤꯅꯦꯕꯀꯣ ꯑꯩꯅ ꯅꯨꯄꯤ ꯄꯨꯔ ꯂꯥꯛꯄꯗ ꯂꯩꯇꯦꯕ
ꯂꯨꯔꯤꯅꯦ ꯑꯗꯨꯁꯨ
ꯑꯗꯨ ꯎꯅꯕꯩ ꯅꯪꯁꯨ ꯅꯪ ꯑꯇ ꯅꯪ ꯅꯃꯥꯟꯅꯕ ꯑꯝꯇ ꯅꯪ ꯑꯗ ꯅꯨꯄꯤ ꯆꯦꯜꯂꯛꯄ ꯌꯥꯎꯒ꯭ꯔꯕꯣ
ꯌꯥꯎꯗꯦꯗ ꯑꯈꯣꯏꯗꯤ ꯄꯨꯔꯛꯑꯣ ꯍꯥꯏꯅꯦ ꯑꯗꯨꯝ ꯂꯩꯌꯨꯅ
ꯎꯝ ꯄꯣꯔꯛꯑꯣ ꯍꯥꯏꯔꯣꯌꯦ ꯅꯪ ꯀꯥꯏ ꯇꯨꯝ ꯗꯣꯏꯅꯣ ꯑꯗꯨ ꯑꯝꯇ ꯅꯪ ꯇꯨꯝꯐꯝ